ꯊꯕ꯭ꯔꯣ ꯇꯥꯏꯌꯦ
ꯀꯩꯗꯧꯕꯔꯣ
ꯑꯆꯄꯣꯠ ꯆꯥꯔꯒ ꯂꯥꯏꯑꯦ
ꯑꯆꯥ ꯀꯩ ꯀꯩ ꯆꯥꯔꯕꯣ
ꯂꯦꯁ
ꯑꯁ ꯂꯦꯁ ꯉꯛꯇꯥ
ꯎꯝ
ꯈꯪꯉꯤꯀꯣ ꯅꯪ ꯀꯗꯥꯏ ꯅꯪ ꯀꯗꯥꯏꯗꯒꯤ ꯄꯩꯁꯥ ꯂꯧꯔꯨꯏ ꯅꯪ ꯀꯗꯥꯏꯗꯒꯤ ꯄꯩꯁꯥ ꯂꯧꯋꯦ ꯍꯥꯏꯗꫭ ꯑꯩꯗꯤ ꯈꯪ ꯑꯩ ꯈꯪꯉꯤꯀꯣ ꯑꯇꯩꯗꯤ ꯆꯥꯗ꯭ꯔꯣ
ꯎꯝ
ꯀꯩꯒꯤꯅꯣ
ꯆꯥꯒꯅꯤ ꯀꯩꯅꯣ ꯍꯧꯖꯤꯛ ꯍꯧꯖꯤꯛ ꯈꯛꯇ ꯆꯥꯕ ꯌꯥꯕ꯭ꯔꯣ ꯍꯣꯔꯦꯟꯁꯨ ꯆꯥꯒꯅꯤ ꯀꯩꯅꯣ
ꯃꯥꯅꯦ ꯃꯥꯅꯦ ꯌꯥꯝ ꯌꯥꯝ ꯆꯥꯎꯑꯣ ꯀꯣ
ꯎꯝ
ꯀꯩ ꯃꯊꯦꯜ ꯆꯥꯔꯦ ꯉꯁꯤꯗꯤ
ꯌꯦꯟ ꯊꯣꯡꯕ
ꯑꯁ ꯅꯪꯒꯤ ꯑꯍꯥꯎ ꯉꯥꯛꯇꯅꯦꯅꯦ ꯅꯪ ꯆꯥꯔꯤꯁꯦ
ꯍꯣꯏ ꯆꯥꯗꯕ ꯌꯥꯗꯦ ꯍꯥꯎꯗꯕ ꯍꯥꯎꯕ
ꯍꯥꯏꯌꯣ ꯍꯥꯏꯌꯣ ꯍꯥꯏꯌꯣ ꯅꯪꯒꯤ ꯄꯨꯟꯁꯤꯒꯨꯝꯅ ꯑꯩꯁꯨ ꯑꯗꯨꯃꯥꯏꯅ ꯇꯧꯅꯤꯡꯉꯦꯕ ꯑꯍꯥꯎꯕ ꯉꯥꯛꯇ ꯆꯥꯕ
ꯍꯥ
ꯑꯩ ꯄꯨꯟꯁꯤꯒꯨꯝꯅ ꯇꯧꯔꯣꯑꯣ ꯑꯗꯨꯗꯤ
ꯅꯪꯒꯤ ꯈꯣꯟꯖꯦꯜꯁꯦ ꯇꯥꯕ ꯌꯥꯝ ꯅꯨꯡꯉꯥꯏꯔꯅꯦ ꯀꯩꯒꯤꯅꯣ ꯌꯥꯝ ꯀ꯭ꯌꯨ ꯌꯥꯝ ꯀ꯭ꯌꯨ ꯑꯣꯏꯌꯦꯕ
ꯎꯝ ꯑꯣꯏꯔꯝꯅꯤ ꯑꯣꯏꯔꯝꯅꯤ
ꯑꯁ ꯅꯪꯒꯤ ꯋꯥꯈꯜ ꯅꯪꯒꯤ ꯋꯥꯈꯜꯗ ꯑꯥ ꯌꯧꯈ꯭ꯔꯦꯀꯣ
ꯍꯣꯏ
ꯑꯗꯨꯒ ꯅꯠꯇꯦ ꯑꯗꯨꯝ ꯏꯆꯝ ꯆꯝꯅ ꯑꯗꯨꯝ ꯍꯥꯏꯕꯅꯦ ꯑꯩꯁꯤ
ꯍꯣꯏ ꯈꯪꯉꯦꯗ ꯃꯤ ꯂꯣꯏꯅꯃꯛ ꯍꯥꯏꯌꯦꯗ
ꯑꯁꯦꯡꯕꯗꯣ ꯑꯁꯦꯡꯕꯗꯣ ꯍꯥꯏꯗꯣꯛꯄꯅꯤꯗ
ꯈꯪꯉꯦ ꯈꯪꯉꯦ ꯃꯤ ꯂꯣꯏꯅꯃꯛ ꯍꯥꯏꯌꯦ ꯑꯗꯨꯃꯥꯏꯅ ꯍꯥꯏꯌꯦ
ꯑꯩ ꯆꯤꯟꯊꯤꯕ ꯍꯩꯇꯕꯅꯦ
ꯍꯣꯏ ꯅꯦ ꯑꯩꯈꯣꯟ ꯄꯤꯛꯄꯒꯤꯅꯦ
ꯑꯣ ꯑꯗꯨꯒꯤꯅꯦ ꯀ꯭ꯌꯨꯠ ꯑꯣꯏ ꯍꯥꯏꯗꯣ
ꯃꯤ ꯈꯔꯗꯤꯅꯦ ꯑꯩꯕꯨ ꯎꯝ ꯎꯝ ꯑꯉꯥꯡꯅꯦ ꯈꯜꯂꯦ ꯍꯥꯏꯌꯦ ꯑꯗꯨꯒ ꯀ꯭ꯂꯥꯁ ꯀꯌꯥ ꯀꯥꯔꯒꯦ ꯑꯗꯨꯃꯥꯏꯅ ꯍꯪꯕ ꯅꯣꯛꯅꯤꯡ ꯌꯥꯝ
ꯑꯉꯥꯡꯁꯨ ꯑꯣꯏꯕꯒꯤꯅꯤ ꯑꯗꯨꯗꯤ
ꯑꯉꯥꯡ ꯅꯠꯇꯦ ꯍꯦ
ꯑꯗꯨꯗꯤ ꯆꯍꯤ ꯀꯌꯥ ꯁꯨꯨꯕꯣ
ꯆꯍꯤ ꯀꯨꯟ ꯍꯦꯜꯂꯦ
ꯆꯍꯤ ꯀꯨꯟ ꯍꯦꯜꯂꯑꯦ ꯀꯨꯟ ꯀꯌꯥꯅꯣ ꯃꯉꯥ ꯀꯨꯟ ꯃꯉꯥꯒꯤ ꯃꯈꯥꯗꯔꯣ ꯅꯠꯇ꯭ꯔꯒ ꯃꯊꯛꯇꯔꯣ
ꯀꯨꯟꯒ ꯑꯅꯤ
ꯑꯠꯆꯥ ꯑꯠꯆꯥ ꯑꯗꯨꯗꯤ ꯑꯩꯉꯣꯟꯗꯗꯤ ꯑꯩꯉꯣꯟꯗꯒꯤ ꯈꯔ ꯑꯉꯥꯡ ꯑꯣꯏꯔꯦ ꯅꯪ
ꯀꯌꯥꯅꯣ ꯅꯪꯗꯦ
ꯑꯩꯅ ꯀꯨꯟꯃꯔꯤ
ꯎꯝ
ꯀꯨꯟ ꯃꯉꯥ ꯇꯥꯗꯔꯦ ꯗꯤꯁꯦꯝꯕ ꯍꯣꯏ ꯃꯥꯅꯦ
ꯌꯦꯉꯦ
ꯍꯣꯏ ꯕꯣꯜ ꯌꯦꯡꯕꯒꯤ ꯇꯨꯝꯕ ꯐꯥꯎꯕ ꯇꯨꯝꯕ ꯆꯥꯕ
ꯧꯒꯦ ꯑꯗꯨꯗꯤ
ꯑꯥꯔꯖꯦꯟꯇꯤꯅꯥ ꯒ ꯁꯄꯦꯟ ꯐ꯭ꯔꯥꯟꯁ
ꯑ ꯑꯩꯁꯨ ꯑꯔꯖꯦꯟꯇꯤꯅꯥ
ꯑꯥꯔꯖꯦꯟꯇꯤꯅꯥꯗ ꯑꯁ ꯑꯩꯒꯤ ꯑꯩꯁꯦ ꯑꯥꯔꯖꯦꯟꯇꯤꯅꯥꯒꯤ ꯗꯥꯏꯍꯠ ꯐ꯭ꯔꯦꯟꯁꯤꯅꯦ ꯀꯩꯅꯣ
ꯑꯩꯁꯨꯅꯦ ꯀꯩꯅꯣ
ꯃꯦꯁꯤꯗꯣ ꯑꯩꯒꯤ ꯏꯕꯨꯡꯅꯦꯕ
ꯀꯩ ꯍꯥꯏꯕꯥ
ꯃꯦꯁꯤꯗ ꯑꯩꯒꯤ ꯏꯕꯨꯡꯅꯤꯕꯣ
ꯏꯁ ꯏꯁ ꯏꯁ ꯏꯁ ꯏꯁ ꯏꯁ
ꯃꯥꯁꯦ ꯌꯥꯝ ꯅꯨꯡꯁꯤꯌꯦꯀꯣ ꯃꯥꯒꯤ ꯃꯇꯧꯗꯣ
ꯎꯝ
ꯃꯥ ꯌꯥꯝ ꯍꯝꯕꯜꯁꯨ ꯑꯣꯏꯌꯦ ꯑꯗꯨꯒ ꯌꯥꯝꯅ ꯋꯥꯁ ꯁ ꯉꯥꯡꯗꯦꯕ ꯈꯠꯅꯕ ꯈꯣꯠꯅꯕꯁꯨ ꯂꯩꯇꯦꯕ ꯃꯥꯅ ꯇꯧꯗꯣ
ꯍꯣꯏ ꯃꯥꯅ ꯉꯥꯡꯗ꯭ꯔꯁꯨ ꯃꯤꯈꯣꯏꯅ ꯑꯗꯨꯝ ꯈꯪꯉꯦꯕ ꯔꯣꯅꯥꯜꯗꯣꯗꯤ ꯑꯣꯚꯔ ꯏꯁꯃꯥꯏꯜ ꯌꯥꯝ ꯇꯧꯋꯦꯕ ꯑꯗꯨꯒꯅꯦ ꯎꯝ
ꯃꯟꯅꯉꯗꯕꯗꯣ ꯎꯝ
ꯑꯁ ꯑꯩ ꯍꯥꯟꯅ ꯍꯥꯏꯒꯦꯁꯦ ꯑꯗꯨꯒꯅꯦ ꯎꯝ ꯃꯦꯁꯤꯒꯤ ꯃꯥꯒꯤ ꯅꯨꯄꯤꯗꯣ ꯃꯥꯅ ꯐꯖꯅ ꯂꯨꯅ ꯌꯥꯝ ꯅꯨꯡꯁꯤꯕ ꯑꯗꯨꯒꯤ ꯍꯦꯟꯅ ꯍꯦꯟꯅ ꯄꯥꯝꯕ ꯃꯤꯁꯤꯗꯣ
ꯑꯗꯨꯒꯤ ꯃꯔꯝ ꯑꯣꯏꯔꯦ ꯃꯦꯖꯣꯔꯤꯇꯤ ꯅꯪꯒꯤ ꯑꯗꯨꯒꯤ ꯃꯔꯝ ꯑꯣꯏꯔꯦ ꯁꯅꯕ ꯍꯥꯏꯕꯒꯤ ꯅꯠꯇꯦꯀꯣ ꯅꯪꯁꯦ ꯑꯗꯨꯗꯤ
ꯍꯥꯏꯕ ꯍꯥꯏꯕꯁꯨ ꯍꯥꯏꯌꯦꯦ ꯑꯗꯨꯒ ꯎꯝ ꯃꯥꯁꯦ ꯌꯥꯝ ꯆꯥꯝꯃꯦ ꯑꯗꯨꯒ ꯅꯨꯄꯤꯕꯨꯁꯨ ꯌꯥꯝ ꯂꯨꯅ ꯇꯧꯕ ꯌꯥꯝ ꯅꯨꯡꯁꯤ
ꯃꯥꯁꯦ ꯃꯤꯅꯨꯡꯁꯤ ꯑꯗꯨꯝ ꯌꯥꯝ ꯂꯩꯕꯅꯦ ꯃꯥꯁꯦꯀꯣ
ꯎꯝ
ꯌꯥꯝꯅꯁꯨ ꯍꯝꯕ ꯑꯣꯏꯌꯦꯦ ꯁꯥꯟꯁꯨ ꯁ ꯌꯥꯝ ꯍꯩꯑ ꯑꯗꯨꯒ ꯃꯥꯒꯤ ꯐꯦꯃꯤꯂꯤꯒꯤ ꯇꯥꯏꯝꯁꯨ ꯌꯥꯝ ꯄꯤꯕꯅꯦ ꯑꯗꯨꯒ ꯃꯣꯏ ꯃꯥꯒ ꯇꯤꯟꯅꯕ ꯃꯤꯌꯥꯝꯗꯣ
ꯎꯝ
ꯑꯗꯣ ꯃꯥꯁꯦ ꯌꯥꯝ ꯅꯨꯡꯁꯤꯌꯦꯕ ꯂꯣꯏꯅꯀꯣ ꯃꯥꯅ ꯇꯤꯟꯅꯕ ꯃꯤꯈꯛ ꯂꯣꯏꯅꯗꯣ ꯃꯣꯏꯒꯤ ꯇꯤꯝꯃꯦꯠ ꯑꯣꯏꯒꯦꯔꯥ ꯑꯗꯨꯝ ꯀ꯭ꯂꯕꯇ ꯁꯥꯟꯅꯕ ꯃꯤ ꯑꯣꯏꯒꯦꯔꯥ ꯅꯦꯁꯅꯦꯜꯒꯤ ꯇꯤꯝ ꯑꯣꯏꯒꯦꯔꯥ ꯑꯗꯨꯝ ꯃꯥꯅ ꯆꯠꯄ ꯈꯨꯗꯤꯡꯒꯤ ꯃꯔꯨꯞꯁꯤꯡꯗꯣ
ꯎꯝ
ꯑꯗꯨꯝ ꯃꯥꯁꯤ ꯌꯥꯝ ꯂꯨꯅ ꯇꯧꯕꯅꯦꯕ ꯃꯥꯕꯨꯁꯨ ꯌꯥꯝ ꯂꯨꯅ ꯇꯧꯕꯅꯤ ꯃꯣꯏꯅꯀꯣ ꯑꯗꯨ ꯃꯔꯝꯁꯦ ꯃꯥꯅ ꯐꯥ ꯐꯥꯕꯒꯤꯅꯦꯕ
ꯎꯝ
ꯇꯧꯔꯤꯗꯣ ꯑꯗꯨꯒ ꯔꯣꯅꯥꯜꯗꯣꯁꯤꯀꯣ ꯑꯩ ꯈ꯭ꯋꯥꯏ
ꯃꯥꯗꯤ ꯑꯣꯚꯔ ꯏꯁꯃꯥꯏꯠ ꯇꯧꯃꯥꯟꯕꯒꯤꯅꯦ ꯃꯥꯒꯤ ꯇꯤꯝꯅꯁꯨ ꯁꯄꯣꯔꯠ ꯇꯧꯕꯤꯗꯕ ꯌꯥꯝ ꯅꯨꯡꯉꯥꯏ ꯑꯩꯗꯤ
ꯑꯗꯨꯣ ꯑꯩ ꯍꯥꯏꯕꯤꯒꯦꯕ ꯅꯅꯦꯝꯗꯁꯦ ꯑꯩꯅ ꯈ꯭ꯋꯥꯏꯗꯒꯤ ꯄꯥꯝꯅꯕꯒꯤ ꯃꯥꯒꯤ ꯀꯦꯔꯦꯛꯇꯔꯗꯣ
ꯍꯣꯏ ꯑꯗꯨꯅꯦ
ꯃꯥ ꯒꯣꯜ ꯆꯠꯂꯦ ꯍꯥꯏꯁꯦꯀꯣ ꯃꯥ ꯒꯣꯜ ꯆꯠꯂꯀꯥꯟꯗ ꯑꯗꯨꯝ ꯁꯦꯂꯦꯕ꯭ꯔꯦꯠ ꯇꯧꯕ ꯃꯇꯝ ꯑꯗꯨꯝ ꯂꯩꯅ ꯇꯦꯟꯊꯣꯛꯑꯒ ꯃꯥꯒꯤ ꯃꯆꯤꯟꯗꯨꯣ ꯃꯥꯒꯤ ꯃꯆꯤꯟꯗꯨꯣ ꯀ ꯀꯔꯤ ꯏꯔ ꯑꯗꯨ ꯇꯧꯅꯦ ꯑꯗꯨꯅꯦꯕ ꯑꯩꯅ ꯈ꯭ꯋꯥꯏꯗꯒꯤ ꯄꯥꯝꯅꯕꯁꯦ
ꯎꯝ ꯑꯗꯨꯒꯅꯦ ꯃꯥꯗꯤꯅꯦ ꯎꯝ ꯅꯨꯄꯤꯁꯨ ꯈꯔ ꯆꯣꯞꯄꯥꯗꯨꯒꯤ
ꯍꯣꯏ ꯍꯣꯏ ꯑꯗꯨꯏꯁꯨ ꯈꯔ ꯆꯣꯞꯄꯦ ꯑꯗꯨꯒ ꯃꯦꯁꯤꯗꯤ ꯑꯃꯈꯛꯇꯅꯦꯕ
ꯍꯣꯏ ꯑꯗꯨ ꯇꯧꯒꯗꯕꯅꯦ ꯃꯥꯗꯤ ꯖꯦꯟꯇꯜꯃꯦꯟ ꯍꯥꯏꯔꯤꯗꯨꯅꯤ ꯎꯝ
ꯍꯣꯏ ꯑꯉꯥꯡ ꯑꯣꯏꯔꯤꯉꯩꯗꯒꯤ ꯅꯨꯡꯁꯤꯕꯗ ꯍꯧꯖꯤꯛ ꯐꯥꯎ ꯑꯗꯨꯝ ꯅꯨꯡꯁꯤꯔ ꯂꯩ ꯗꯥꯏꯚꯔꯁꯨ ꯇꯧꯕ ꯂꯩꯇꯦ ꯀꯔꯤ ꯀꯔꯤꯁꯨ ꯇꯧꯕ ꯂꯩꯇꯦꯀꯣ
ꯎꯝ
ꯃꯥꯒꯤ ꯋꯥꯔꯤꯗꯤ ꯌꯥꯝ ꯃꯥꯟꯕꯥꯏꯑꯣꯒ꯭ꯔꯥꯐꯤ ꯑꯗꯨꯒ ꯃꯥ ꯍꯤꯁꯇ꯭ꯔꯤꯁꯤ ꯌꯥꯝꯅ ꯈ꯭ꯋꯥꯏꯗꯒꯤ ꯐꯖꯕ ꯍꯤꯁꯇ꯭ꯔꯤꯅꯤ ꯐꯨꯠꯕꯣꯂꯔꯒꯤ
ꯎꯝ ꯎꯝ
ꯕꯦꯁ ꯑꯣꯐ ꯕꯦꯁ ꯇꯣꯄ ꯑꯣꯐ ꯗ ꯇꯣꯄ ꯅꯦ ꯃꯁꯦ
ꯍꯣꯏ ꯍꯣꯏ ꯑꯗꯣ ꯔꯣꯅꯦꯜꯗꯣꯗꯤ ꯃꯥꯒꯤ ꯑꯦꯜꯗꯦꯁ ꯁꯟꯕꯨꯗꯤ ꯃꯥꯒꯤ ꯅꯨꯄꯤ ꯑꯃ ꯗꯥꯏꯚꯔꯁ ꯇꯧꯈꯤꯕꯗꯣ ꯑꯗꯨꯒꯤ ꯁꯅꯤꯗꯨꯅ ꯑꯗꯨ ꯁꯦꯀꯦꯟꯗ ꯀꯩꯅꯣ ꯎꯝ ꯇ꯭ꯋꯤꯟꯁ ꯑꯅꯤ ꯂꯥꯏꯕꯗꯣ ꯎꯝ ꯅꯨꯄꯤ ꯑꯇꯣꯞꯄꯒꯤꯅꯦ ꯍꯥꯏꯌꯦꯀꯣ ꯖꯣꯔꯖꯤꯅꯥꯒꯤ ꯃꯆꯥꯁꯨ ꯅꯠꯇꯦ ꯍꯥꯏꯌꯦꯀꯣ ꯑꯗꯣ
ꯑꯗꯨ ꯈꯪꯗꯦꯗ ꯑꯗꯨꯕꯨꯗꯤ ꯆꯨꯝꯁꯨ ꯆꯨꯝꯂꯝꯒꯅꯤ ꯃꯥꯜ ꯌꯥꯝꯅ ꯀꯃꯥꯏ ꯍꯥꯏꯒꯦꯔꯥ ꯌꯥꯝꯅ ꯂꯥꯡꯕꯒꯤ ꯑꯃꯅꯦꯕ ꯑꯗꯨꯔꯣꯝꯗ ꯌꯥꯝꯅ ꯀꯃꯥꯏ ꯍꯥꯏꯒꯦꯔꯥ ꯎꯝ ꯅꯨꯄꯤꯗ ꯆꯣꯞꯄ ꯍꯥꯏꯕ ꯇꯥꯔꯦ
ꯎꯝ
ꯐꯥꯎꯁꯨ ꯐꯥꯎꯕꯒꯤꯀꯣ ꯃꯥꯒꯤ ꯃꯤꯡꯗꯣ ꯃꯥꯗꯣ ꯑꯗꯨꯝ ꯂꯤꯖꯦꯟ ꯑꯃꯅꯤꯅ ꯃꯥꯔꯣꯝꯗ ꯍꯥꯏꯔꯗꯤ ꯑꯗꯨꯒꯤ ꯅꯨꯄꯤ ꯈꯣꯏ ꯑꯗꯨꯝ ꯄꯥꯝꯃꯦ ꯑꯗꯨ ꯃꯥꯒꯤ ꯏꯒꯣꯗꯨꯅꯦ ꯄꯥꯝꯗꯕꯗꯣ
ꯎꯝ
ꯀꯣ ꯂꯩꯌꯦꯕꯒꯤ ꯃꯥꯒꯤ ꯍꯥꯏꯠ ꯐꯤꯒꯔ ꯑꯗꯨꯒꯗꯤ ꯎꯝ
ꯃꯣꯏ ꯉꯝꯗ꯭ꯔꯀꯥꯟꯗ ꯑꯩ ꯈꯨꯅꯨꯡꯉꯥꯏꯁꯤꯗꯤ ꯂꯣꯏꯔꯦꯍꯦ ꯔꯤꯅꯥꯜꯗꯣ ꯐꯦꯟꯁ ꯈꯣꯏꯗꯣ ꯃꯦꯁꯤ ꯐꯦꯟꯁ ꯌꯥꯝ ꯍꯤꯡ ꯊꯥꯅ ꯎꯕ ꯑꯗꯨꯒꯤ ꯑꯩ ꯌꯥꯝ ꯁꯥꯎꯅꯤꯡꯉꯒ ꯂꯥꯛꯏꯕꯅꯦꯕ
ꯑꯩꯁꯦ ꯏꯇꯣꯝꯗ ꯌꯦꯡꯉꯨꯅꯦꯕ
ꯎꯝ
ꯑꯩꯗꯣ ꯑꯝꯗꯤ ꯌꯦꯡꯉꯅꯦ ꯑꯗꯣ ꯑꯩ ꯀꯥꯗ ꯑꯩ ꯈꯛꯇ ꯂꯥꯎꯔꯒꯀꯣ
ꯎꯝ
ꯄꯣꯔꯇꯨꯒꯜꯁꯤꯈꯤꯕ ꯅꯨꯃꯤꯠꯇꯣ ꯑꯗꯨꯒ ꯏ ꯊꯥꯟꯗ ꯈꯣ ꯀꯩꯀꯟꯇ ꯂꯥꯎꯔꯒ ꯌꯥꯝ ꯀꯟꯅ ꯂꯥꯎꯔꯒ ꯇꯧꯕꯁꯤ ꯛ ꯑꯗꯣ ꯑꯩ
ꯑꯗꯣ ꯑꯥꯔꯖꯦꯟꯇꯤꯅꯥ ꯁꯥꯟꯅꯕ ꯅꯨꯃꯤꯠꯇꯣ
ꯎꯝ
ꯑꯩꯗꯤ ꯏꯖꯔꯦꯜ ꯏꯖꯔꯦꯜꯔꯥ ꯏꯖꯤꯕ꯭ꯔꯥ ꯀꯥꯎꯔꯦ ꯃꯣꯏꯅꯤ ꯁꯥꯟꯅꯥꯏꯑꯗꯅ ꯑꯗꯨ ꯅꯨꯃꯤꯠꯗꯣ ꯑꯩꯗꯤ ꯑꯔꯖꯦꯟꯇꯤꯅꯥꯁꯨ ꯂꯩꯍꯎꯔꯅꯤꯅ ꯈꯜꯂꯒ ꯄꯥꯈꯠꯅ ꯑꯩꯒꯤ ꯄꯨꯛꯅꯤꯡ ꯑꯩꯒꯤ ꯍꯥꯔꯠꯗꯅꯦ ꯑꯩ꯭ꯔꯖꯅ ꯇꯥꯔ ꯉꯝꯕꯤꯌꯣ ꯉꯝꯕꯤꯌꯣ ꯉꯝꯕꯤꯌꯣ ꯒꯣꯜ ꯆꯥꯕꯤꯌꯣ ꯆꯟꯕꯤꯌꯣꯅ ꯍꯥꯏꯔꯒ ꯂꯩꯕꯅꯦꯕ ꯃ ꯌꯦꯡꯅꯒ ꯂꯩꯕꯅꯦꯕ ꯑꯗꯨꯗ ꯍꯣꯏ ꯏꯖꯤꯞꯀ ꯁꯥꯟꯅꯕ ꯅꯨꯃꯤꯠꯇꯣ ꯑꯗꯨꯗ ꯃꯤꯅꯤꯠ ꯌꯥꯎꯔ ꯥꯛꯑꯦ ꯍꯥꯏꯔꯀꯥꯟꯗ ꯇꯦꯟ ꯃꯤꯅꯤꯠꯁ ꯃꯅꯨꯡꯗ ꯑꯗꯨꯗ ꯃꯣꯏ ꯑꯃꯨꯛꯀ ꯐꯖꯅ ꯁꯥꯟꯅꯕ ꯍꯥꯎꯗꯣ ꯑꯗꯨ ꯌꯥꯝ ꯅꯨꯡꯉꯥꯏꯕ ꯍꯔꯦ
ꯑꯩꯁꯦ ꯑꯗꯨ ꯅꯨꯃꯤꯠꯇꯣ ꯃꯣꯏ ꯒꯣꯜ ꯑꯅꯤꯥꯟꯅ ꯍꯥꯟꯅ ꯆꯥꯏꯌꯦꯅ ꯏꯖꯤꯞꯈꯣꯏ ꯑꯣꯏꯅ ꯆꯟꯈ꯭ꯔꯦꯅ ꯂꯣꯜꯅꯤ ꯑꯗꯨꯒ ꯑꯩꯒꯤ ꯋꯥꯈꯜꯗꯀꯣ ꯑꯐ
ꯎꯝ
ꯑꯍꯥꯟꯕꯗꯗꯤ ꯑꯁ ꯀꯔꯤꯅꯣꯅꯦ ꯑꯗꯨꯝ ꯈꯜꯂꯦꯕ ꯑꯩꯁꯦꯀꯣ ꯑꯗꯨꯒ ꯁꯦꯀꯦꯟ ꯍꯥꯞ ꯆꯪꯕ ꯀꯥꯟꯗꯀꯣ ꯁꯦꯀꯦꯟ ꯍꯥꯞꯇ ꯑꯗꯨꯝ ꯂꯥꯛꯑꯦ ꯑꯩꯗꯤ ꯑꯦ ꯁꯤꯔꯔꯣꯏ ꯁꯤꯒꯨꯝꯕ ꯇꯤꯝꯗ ꯁꯤꯔꯗꯤ ꯂꯣꯏꯔꯅꯤꯅ ꯃꯥꯁꯦ ꯑꯗꯨꯝ ꯉꯝꯒꯅꯤ ꯑꯗꯨꯝ ꯑꯩ ꯋꯥꯈꯜꯗ ꯂꯩꯔꯤꯅꯣ ꯑꯗꯨꯒ ꯍꯥꯗ ꯃꯤꯅꯤꯠ ꯑ ꯊꯥꯔꯇꯤꯟ ꯃꯤꯅꯤꯁ꯭ꯔꯥ ꯑꯗꯨꯒꯤ ꯃꯅꯨꯡꯗꯅꯦꯕ ꯃꯥꯅ ꯇꯧꯔꯤꯗꯣ ꯑ
ꯍꯣꯏ ꯍꯣꯏ ꯑꯩꯁꯨ ꯃꯤꯅꯤꯠꯗꯤ ꯀꯥꯎꯈ꯭ꯔꯦ ꯍꯣꯏ ꯑꯗꯨ ꯎꯝ ꯑꯩꯗꯤ ꯌꯥꯝ ꯄꯥꯈꯠꯂꯒ ꯂꯩꯕꯅꯦ ꯃꯣꯏ ꯎꯝ ꯑꯗꯨ ꯅꯨꯃꯤꯠꯇꯣ ꯎꯝ ꯏꯖꯤꯞ ꯀ ꯏꯖꯤꯞꯇ ꯀꯣ ꯏꯖꯤꯞ ꯔꯣ ꯏꯖꯔꯥꯜ ꯔꯣ ꯏꯖꯤꯞ ꯃꯣꯏ ꯃꯣꯏ ꯕꯣꯜ ꯕꯣꯜ ꯄꯥꯁ ꯇꯧꯕꯁꯨ ꯌꯥꯝ ꯍꯥꯏꯌꯦꯅ ꯑꯗꯣ ꯍꯥꯏꯇꯕꯗꯤ ꯅꯠꯇꯦ ꯑꯇꯩꯗꯅ ꯑꯗꯨꯒꯤ ꯑꯩ ꯌꯥꯝ ꯄꯥꯈꯠꯂꯒ ꯂꯩꯕꯅꯦꯕ ꯑꯁ ꯑꯗꯨꯒ ꯎꯝ ꯉꯝ꯭ꯔꯀꯥꯟꯗꯗꯤ ꯂꯥꯎꯕꯗꯣ ꯂꯥꯎꯕꯗꯣ ꯂꯥꯎꯕꯗꯣ ꯑꯩ ꯂꯣꯏꯔꯦ ꯎ
ꯍꯌꯦꯡ ꯑꯌꯨꯛ ꯑꯃꯨꯛ ꯑꯃꯨꯛꯀ ꯁꯥꯟꯅꯒꯅꯤꯅ ꯁꯤꯛꯁ ꯊꯥꯔꯇꯤꯒ
ꯌꯦꯡꯒꯅꯤ ꯑꯗꯣ
ꯁ꯭ꯤꯠꯖꯔꯂꯦꯟ ꯉ ꯆꯅꯅꯥꯒꯅꯤ
ꯍꯌꯦꯡꯒꯤꯗꯤ ꯃꯥꯏ ꯇꯥꯔꯅꯤ
ꯎꯝ ꯌꯦꯡꯅꯤꯡꯕꯅ ꯂꯣꯏꯔꯦ
ꯃꯦꯁꯤ ꯅꯠꯇ꯭ꯔꯣꯐꯤ ꯀꯣꯟꯕꯗꯣ ꯑꯩ ꯑꯃꯨꯛ ꯎꯅꯤꯡꯉꯤꯅꯦ ꯃꯥꯒꯤ ꯃꯥ ꯅꯨꯡꯉꯥꯏꯕ ꯄꯤ ꯇꯥꯕꯗꯣ
ꯎꯝ
ꯑꯃꯨꯛꯀ ꯑꯣꯟꯅꯤꯡꯉꯦꯕ ꯃꯥꯁꯦ ꯃꯥꯒꯤ ꯃꯃꯥ ꯃꯄꯥ ꯃꯥꯒꯤ ꯅꯨꯄꯤ ꯃꯥꯒꯤ ꯑꯉꯥꯡ ꯈꯣꯏ ꯃꯣꯏꯗꯒꯤ ꯐꯨꯠꯕꯣꯜꯗꯒꯤ ꯍꯦꯟꯅ ꯅꯨꯡꯁꯤꯒꯅꯤꯕ ꯃꯥꯁꯦꯀꯣ
ꯎꯝ
ꯍꯣꯏ ꯐꯨꯠ ꯐꯨꯠꯕꯣꯂꯔ ꯈꯨꯗꯤꯡ ꯑꯗꯨꯝ ꯇꯧꯔꯦ ꯍꯣꯏ ꯑꯗꯨ ꯑꯣꯏꯔꯁꯨ ꯃꯦꯁꯤꯒꯤ ꯇꯣꯉꯥꯟꯕꯅꯤ ꯑꯃ ꯐꯨꯠꯕꯣꯜꯂꯔꯁꯤꯪ ꯃꯤ ꯑꯥꯇꯣꯞꯄ ꯁꯤꯡ
ꯎ
ꯀꯔꯤ ꯆꯥꯕ꯭ꯔꯣ ꯅꯪ
ꯂꯩꯦꯁ ꯍꯥꯏꯔꯕ ꯉꯁꯥꯏꯗꯤꯗꯒꯤ ꯆꯥꯔꯦ ꯎꯝ
ꯑꯁ ꯑꯗꯨ ꯑꯃ ꯌꯥꯝ ꯆꯥꯛ ꯆꯥꯒꯅꯨ ꯏꯁꯥ ꯁꯣꯛꯀꯅꯤꯒꯣ ꯗꯣꯁ
ꯅꯨꯡꯇꯤꯒꯤ ꯑꯥꯅꯨꯡ ꯑꯅꯤꯅꯦ ꯅꯨꯡꯇꯤꯒꯤ ꯑꯆꯥꯄꯣ ꯆꯥꯏ
ꯑꯗꯨ ꯑꯗꯨꯒꯨꯝꯕ ꯆꯥꯕ ꯁꯔꯨꯛꯇꯤ ꯆꯥꯛꯀꯥ ꯑꯣꯏꯅ ꯐꯖꯅ ꯆꯥꯔꯣ
ꯆꯥꯛ ꯆꯥꯅꯤꯡꯗꯦ ꯆꯠꯄ ꯆꯥꯅꯤꯡꯉꯦ ꯑꯗꯨꯒꯤꯅꯦ
ꯑꯗꯨ ꯍꯦꯕꯤꯠ ꯍꯦꯕꯤꯠꯇꯨ ꯇꯧ ꯀꯨꯏꯅꯦ ꯅꯪ ꯑꯗꯨꯝꯅ ꯑꯗꯨꯃꯥꯏꯅ ꯇꯧꯕꯗꯣ
ꯎꯝ